ꯇꯌꯦ
ꯎꯝ ꯎꯝ
ꯋꯥꯔꯤ ꯅꯨꯡꯉꯥꯏꯃꯟꯗꯒꯤ ꯈꯪꯍꯧꯗ꯭ꯔꯦꯅꯦꯈꯣꯜ ꯇꯥꯠꯈꯤꯕꯒ ꯑꯩꯗꯤ ꯑꯗꯨꯝ ꯉꯥꯡꯔꯒ ꯂꯩꯕ
ꯃꯥꯗꯦꯗ
ꯅꯠꯇꯦꯍꯦ ꯑꯩꯅ ꯌꯥꯝꯅ ꯊꯝꯅꯤꯡꯂꯁꯨ ꯊꯝꯕ ꯌꯥꯗꯦꯅ
ꯎꯝ ꯅꯪꯒꯤ ꯅꯪꯒꯤ ꯍꯧꯠꯅꯕꯤꯗꯨꯣ ꯇꯧꯔꯒꯅꯤꯀꯣ ꯈꯪꯕ꯭ꯔꯥ ꯅꯪꯒꯤ ꯍꯧꯅꯕꯤꯕꯔꯣ ꯀꯩꯅꯣꯕ꯭ꯔ
ꯍꯣꯏ ꯇꯧꯔꯣꯏꯍꯦ ꯑꯩꯍꯣꯟꯅ ꯕꯤꯀ꯭ꯔꯤ ꯇꯧꯕ꯭ꯔꯥ ꯂꯩꯇꯦ
ꯒꯤ ꯍꯧꯅꯗꯤ ꯅꯣꯏ ꯂꯣꯟꯗ ꯉꯥꯡꯕ ꯑꯗꯣ ꯇꯧꯅꯕ ꯗꯤꯖꯤꯅ ꯚꯗꯤꯑꯣ ꯊꯥꯕꯅꯦ
ꯎ ꯃꯥꯗꯣ ꯑꯩꯉꯣꯟꯗꯒꯤ ꯍꯦꯟꯅ ꯌꯥꯝꯅ ꯑꯣꯏꯗꯕ ꯂꯩꯕꯅꯦ ꯑꯩ ꯑꯃ ꯃꯈꯥꯗ ꯂꯩꯕꯁꯨ ꯑꯩꯉꯣꯟꯗꯒꯤ ꯍꯦꯟꯅ ꯃꯥꯗꯤ ꯉꯥꯡꯕ ꯍꯩꯇꯕꯅꯤ ꯑꯗꯨꯝ ꯇꯧꯔꯒ ꯑꯩꯒꯤ ꯈꯛ ꯔꯒ ꯊꯔꯒ ꯁꯧꯔ
ꯑꯩꯅ ꯉ ꯍꯥꯏꯕꯤꯈ꯭ꯔꯕꯅꯤ ꯅꯪ ꯑꯗꯨꯃꯥꯏꯅ ꯅꯨꯄꯤ ꯃꯆꯥꯒꯤ ꯚꯗꯤꯑꯣ ꯑꯗꯨꯃꯥꯏꯅ ꯇꯧꯕꯗꯨ ꯊꯥꯕꯅꯨꯅꯦꯍ
ꯑꯗꯨꯅꯦ ꯅꯪ ꯃꯥ ꯐꯨꯕꯤꯌꯣ
ꯃꯥꯒꯤ ꯉꯛꯁꯪ
ꯑꯩꯒꯤ ꯏꯃꯥꯟꯅꯕꯅꯤꯗ ꯃꯥꯥꯟꯜꯂꯤ
ꯇꯅꯅ ꯑꯣꯗꯤ ꯑꯣꯔꯗꯤ ꯑꯩꯅ ꯀꯤꯟ ꯊꯤꯟꯖꯤꯜꯂꯣ ꯍꯥꯏꯅ ꯍꯥꯏ ꯐꯨꯕꯤꯌꯨ
ꯎꯝ
ꯀ ꯇꯜꯂꯦ
ꯅꯪꯗꯨ ꯀꯔꯤ ꯇꯧꯕꯤ ꯃꯕ꯭ꯔꯗꯅꯣ ꯈꯪꯗꯕ꯭ꯔꯥ
ꯍꯥ
ꯀꯥꯎ ꯀꯥꯎꯕꯒꯤ ꯉꯥꯡꯕ꯭ꯔꯥ ꯅꯠꯇ꯭ꯔꯥ ꯈꯪ ꯈꯪ ꯉꯥꯡꯕ꯭ꯔꯥꯇꯦꯛ
ꯑꯩꯈꯣꯏꯅ ꯑꯗꯨꯝ ꯑꯩꯉꯣꯟꯗ ꯋꯥ ꯍꯪꯉꯛꯄ ꯑꯗꯨꯒꯤꯅꯤ
ꯅꯪꯒꯤꯗꯣ ꯇꯥ ꯅꯣꯛꯅꯤꯡ ꯋꯥꯗ ꯎ
ꯑꯩꯗꯤ ꯀꯥꯏꯕꯒꯈ꯭ꯔꯔꯤꯔꯥ ꯑꯩꯅ ꯉꯥꯕꯨꯕꯁꯤ ꯆꯥꯗ ꯑꯣꯏꯇꯥꯥꯟꯗ ꯇꯥꯔꯒ ꯒ꯭ꯔꯤꯟꯁ ꯑꯣꯏꯌꯦꯕ ꯑꯗꯨꯒꯤ ꯑꯩ ꯐꯨꯜ ꯇꯥꯗꯦ ꯁꯨꯝ ꯑꯩꯗꯤ ꯈꯪꯗꯕꯅꯤ ꯏꯃꯥꯅꯕ ꯅ ꯑꯩꯉꯣꯟꯗ ꯇꯦꯛ ꯇꯧꯔꯛꯄ ꯑꯗꯨꯕꯨꯗꯣ ꯊꯥꯒꯠꯂꯛꯄ ꯇ ꯑꯗꯨꯒꯤ ꯐꯥꯔꯁꯀ ꯆꯪꯉꯒ ꯇꯥꯕꯗ ꯑꯩ ꯅꯠꯇꯦ ꯍꯥꯏꯅ ꯇꯧꯅꯦꯕ ꯑꯃꯨꯛ ꯑꯅꯤꯔꯛ ꯇꯥꯔꯒ ꯑꯩ ꯑꯣꯏꯔꯝ ꯍꯥꯐꯇꯨꯗꯒꯤ ꯐꯣꯔ ꯐꯥꯎ ꯇꯥꯕ ꯉꯝꯗ꯭ꯔꯦ ꯌꯥꯝ ꯀ꯭ꯔꯤꯟꯁ ꯑꯣꯏꯌꯦꯕ ꯑꯗꯨꯒꯤ ꯑꯩꯒꯤ ꯃꯤꯇꯩ ꯂꯂꯣꯟꯆꯀꯤ ꯑꯃꯃꯨꯛ ꯐꯖꯗꯕ꯭ꯔꯥꯀꯣ ꯍꯥꯏꯅ ꯈꯟꯕꯅꯦ
ꯍꯥꯡꯗꯤ ꯍꯥꯏꯌꯦꯦ ꯏꯝꯄ꯭ꯔꯨꯚ ꯇꯧꯈ꯭ꯔꯦ
ꯍꯣꯏ ꯏꯝꯄ꯭ꯔꯨꯚꯇꯤ ꯇꯧꯔꯦ ꯍꯥꯏ
ꯅꯪꯥꯗꯤ ꯅꯪ ꯇꯥꯕꯗꯤ ꯂꯣꯏ ꯇꯥꯏꯌꯦꯕ ꯑꯥꯡꯕꯗꯤ ꯑꯗꯨ ꯈꯤꯇꯪ ꯏꯁꯇꯛ ꯇꯧꯋ ꯎꯝ
ꯇꯍꯥꯎꯗꯤ ꯀꯩ ꯍꯥꯏꯗꯣ ꯐꯣꯡꯗꯣꯛꯄꯗꯣ ꯈꯔ ꯉꯝꯗꯕ ꯋꯥꯅꯤ ꯊꯦ ꯑꯗꯨꯒ ꯑꯩꯗꯤ ꯋꯥ ꯉꯥꯡꯕ ꯇ ꯌꯥꯝ ꯑꯦꯁꯟꯗꯣ ꯌꯥꯕꯅꯤꯀꯣ
ꯎꯝ ꯒꯥꯡꯉꯩ ꯒꯥꯡꯉꯩ ꯅꯨꯄꯤꯈꯣꯏꯗꯤ ꯐꯖꯅ ꯉꯥꯡꯉꯤꯗ ꯌꯥꯝ ꯁꯦꯡꯅ
ꯍꯣꯏ ꯃꯥꯗꯤ ꯁꯤ ꯏꯝꯐꯥꯜꯗ ꯂꯥꯏꯕꯛ ꯀꯨꯏꯕ ꯃꯥꯜꯂꯦ ꯊꯕꯛ ꯇꯧꯔꯒ ꯑꯩꯁꯨ ꯆꯍꯤ ꯃꯔꯤꯗꯤ ꯁꯨꯔꯦ ꯑꯗꯨ ꯈꯪꯗꯦ
ꯃꯥꯗꯤ ꯐꯖꯅ ꯉꯥꯡꯉꯦ ꯑꯗꯣ
ꯍꯣꯏ ꯐꯖꯅ ꯉꯥꯡꯉꯦ ꯑꯩꯗꯤ ꯍꯩꯇ꯭ꯔꯦ ꯃꯣꯏꯗꯤ ꯊꯕꯛ ꯁꯨꯔꯒ ꯀꯁꯇꯃꯔ ꯑꯃ
ꯅꯣꯏ ꯅꯨꯄꯤꯒ ꯅꯣꯏ ꯅꯨꯄꯤꯒ ꯅꯨꯄꯤ ꯋꯥꯔꯤ ꯁꯥꯕꯁꯤ ꯀꯔꯤ ꯁꯥꯟꯅꯕ ꯀꯔꯤ ꯀꯔꯤꯒꯨꯝꯕ ꯋꯥꯔꯤ ꯁꯥꯕ꯭ꯔꯣꯅꯤ
ꯑꯗꯨꯝ ꯈꯪꯗꯦ ꯅ ꯋꯥ ꯊꯤꯕꯣꯔꯦꯅ ꯇꯧꯔꯕ
ꯑꯗꯨ ꯀꯔꯤ ꯀꯔꯤ ꯋꯥꯊꯤ ꯋꯥ ꯌꯥꯝ ꯇꯧꯈ꯭ꯔꯕ ꯅꯣꯏ ꯅꯨꯄꯤꯁꯤꯡꯁꯦ
ꯆꯥꯕꯒꯤ ꯉꯥꯛꯇ ꯁꯥꯒꯅꯤ ꯋꯥꯔꯤ
ꯇꯥꯕ ꯉꯛꯇ
ꯉꯁꯥꯏꯗꯨ ꯑꯉꯥꯡ ꯃꯩ ꯅꯨꯄꯤꯗ ꯀꯣꯜ ꯇꯧꯔꯒ ꯃꯣꯏ ꯑꯩꯅ ꯃꯣꯏꯒꯤ ꯏꯟꯁꯥꯡ ꯍꯥ ꯊꯪꯕ ꯑꯗꯨꯒꯤ ꯀ ꯀꯔꯤꯒ ꯄꯥꯟꯒ ꯏꯁꯃꯣꯛ ꯄꯥꯎꯗꯔ ꯊꯣꯡꯉꯒ ꯆꯥꯏ ꯍꯥꯏꯕ ꯑꯥ ꯑꯗꯨꯗꯒꯤ ꯃꯤꯅꯤ ꯂꯣꯏꯈ꯭ꯔꯦ ꯕꯥꯅꯤ ꯑꯗꯨ ꯑꯇꯣꯞꯄꯗꯤ ꯉꯥꯡꯕꯗ
ꯑꯣ ꯃꯥꯗꯤ ꯄꯦꯠꯄꯅꯤ ꯃꯣꯏ ꯅꯨꯄꯤꯁꯤꯡꯁꯦꯀꯣ
ꯇꯥꯔꯦ ꯁꯦꯡꯕ ꯍꯥꯏꯕꯗ
ꯎꯝ
ꯑꯗꯨ ꯑꯗꯨ ꯅꯄ ꯅꯨꯄꯤ ꯀꯥꯎꯋꯦꯅ ꯑꯗꯨꯗꯒꯤ ꯅꯨꯄꯤꯅꯦ ꯅꯨꯄꯤꯅꯦ ꯍꯥꯏꯕ ꯄꯥꯛꯆꯕꯅꯤ
ꯑꯗꯨꯅꯤ ꯑꯗꯨꯃꯛꯅꯤꯗ
ꯑꯗꯨꯅꯤ ꯍ ꯅꯪ ꯅꯝꯕꯔ ꯑꯅꯤ ꯋꯥꯆꯦꯞ ꯄꯥꯏꯕ꯭ꯔ
ꯍꯣꯏ ꯏꯩꯅ ꯁꯅꯝꯕ꯭ꯔꯥꯎꯗꯨꯣ ꯑ ꯍꯥꯏꯕ ꯌꯥꯗꯕꯅꯤ ꯎ ꯑ ꯉꯁꯥꯏ ꯊꯥꯕꯗꯣ ꯍꯥꯏꯕ ꯌꯥꯗꯕꯅꯤ ꯑꯗꯨꯒꯤ ꯖꯦꯅꯋꯟ
ꯑꯣꯦ ꯑꯣꯦ ꯑꯣꯀꯦ ꯑꯁꯤꯅ ꯑꯁꯤꯅ ꯀꯗꯥꯔꯒꯦꯔꯥ
ꯁꯤ ꯅꯇꯗꯔꯕꯅ
ꯑꯆꯥ ꯑꯆꯥ
ꯗꯕꯤ ꯊꯤꯡꯉꯥꯏ
ꯑ ꯑ ꯐꯪꯕ ꯑꯣꯏꯖꯔꯣ ꯑꯩꯁꯨ ꯅꯝꯕꯔ ꯑꯅꯤ ꯄꯥꯏꯅꯤꯡꯉꯦ ꯑꯩꯒꯤ ꯐꯣꯟꯁꯤꯅ ꯁꯤꯝ ꯑꯅꯤ ꯍꯥꯞꯄ ꯌꯥꯗꯦ ꯁꯥꯎꯅꯤꯡ
ꯑꯗꯨꯒ ꯐꯪꯈ꯭ꯔꯗꯤ ꯂꯩꯁꯥꯕꯤꯁꯤꯅ ꯀꯣꯏꯊꯤ ꯊꯤꯔꯅꯤ ꯑꯗꯨꯒ ꯄꯨꯂꯠ ꯇꯧꯔꯒ ꯀꯣꯏꯊꯤꯟꯁꯤꯔꯒ ꯐꯪꯂꯗꯤ ꯑꯩꯒꯤ ꯑꯃꯗꯨꯅ ꯇꯧꯕ
ꯑꯆꯥ ꯌꯥꯏꯑꯦ ꯌꯥꯏꯌꯦꯦ ꯅꯪ ꯀꯩꯗꯨꯁꯨ ꯐꯪꯕ ꯑꯣꯏꯁꯅꯨ ꯐꯪꯕ ꯑꯣꯏ ꯐꯝꯕ ꯑꯣ ꯑꯣ ꯐꯪꯕ ꯑꯣꯏꯔꯁꯅꯨ ꯐꯪꯒꯅꯤꯗ
ꯅꯪ ꯕ꯭ꯂꯦꯁꯤꯡ ꯄꯣꯅꯦ ꯐꯪꯕꯣꯣꯏ ꯏꯁꯅ
ꯍꯣꯏ ꯐꯪꯕ ꯑꯣꯏꯁꯅꯨ ꯄꯤꯈ꯭ꯔꯣ ꯑꯗꯨꯝ ꯄꯤꯈ꯭ꯔꯦꯅ
ꯄ꯭ꯂꯦꯁꯁꯤꯡ ꯌꯥꯝ ꯄ ꯑꯩꯒꯤ ꯑꯍꯟꯁꯤꯡꯅꯀꯣ ꯑꯩꯗꯤ ꯑꯍꯟꯁꯤꯡ ꯁꯨꯝꯕ ꯃꯇꯦꯡ ꯌꯥꯝ ꯄꯥꯡꯕꯤꯌꯦꯕꯀꯣ ꯂꯥꯏꯛ ꯑꯟꯇꯤꯁꯤꯡꯕꯨ ꯐꯦꯟ ꯑꯩꯒꯤ ꯐ꯭ꯔꯦꯟ ꯃꯥꯗꯦ ꯃꯥꯒꯤ ꯃꯃꯥꯁꯤꯡꯗꯨꯀꯣ
ꯑꯥ
ꯃꯣꯏꯅꯦ ꯅꯨꯄꯤ ꯐꯪꯕ ꯅꯨꯄꯤ ꯐꯖꯕ ꯐꯪꯕ ꯑꯣꯏꯁꯅꯨ ꯁꯅꯨꯅ ꯑꯗꯨꯝ ꯁꯤꯡ ꯄꯤꯉꯗ ꯍꯣꯡꯗꯩꯁꯨ ꯀ ꯐꯪꯗꯦ
ꯁꯁꯤꯔ ꯅꯪ ꯐ꯭ꯌꯨꯆꯔꯒꯤ ꯍꯥꯞꯄꯒꯤꯅꯦ ꯍꯟꯗꯛ ꯍꯟꯗꯛ ꯇ ꯅꯠꯇꯕꯒꯅꯦ
ꯔ ꯑꯗꯣ ꯄ꯭ꯔꯦꯁꯤꯡꯗ ꯑꯗꯨꯝ ꯄꯤꯕ꯭ꯔꯥ ꯑꯩꯉꯣꯟꯗ ꯐꯝ ꯑꯗꯨꯒ ꯅꯨꯄꯤ ꯐꯆꯥꯔ
ꯍꯟꯗꯛꯁꯦ ꯅꯪꯒꯤ ꯅꯪꯒꯤ ꯃꯇꯝ ꯂꯥꯛꯇꯕꯒꯤꯅꯤ
ꯑꯗꯨꯒꯤ ꯑꯩꯗꯤ ꯅꯨꯄꯤ ꯂꯧ ꯊꯤꯔꯔꯣꯏ ꯍꯥꯏꯅ
ꯑꯁ ꯑꯁ ꯑꯗꯨꯃꯛꯅꯗꯤ ꯄꯣꯛꯆ ꯄꯤꯛꯅꯨꯗ ꯃꯇꯥꯡ ꯃꯇꯝ ꯆꯥꯕ ꯂꯥꯛꯅꯦ
ꯌꯥꯝꯅ ꯐ꯭ꯌꯨꯆꯔꯒꯤ ꯐ꯭ꯌꯨꯆꯔꯒꯤ ꯋꯥꯏꯐ ꯂꯥꯛꯄꯁꯦ ꯌꯥꯝ ꯏꯂꯥꯏ ꯂꯥꯏꯅ ꯂꯥꯛꯄ ꯅꯠꯇꯦ
ꯎꯝ
ꯍꯔꯒꯂꯞ ꯅꯤ ꯀ꯭ꯔꯌꯥ
ꯁꯤ ꯊꯉ ꯅꯪꯅ ꯍꯥꯏꯕ ꯋꯥꯁꯤ ꯅꯪꯅ ꯍꯥꯏꯕ ꯋꯥꯁꯤꯦ ꯄꯣꯏꯟ ꯌꯥꯝ ꯌꯥꯎꯋꯦ ꯆꯨꯝ
ꯑꯗꯨꯅꯤ ꯅꯪꯒꯤ ꯅꯪꯅ ꯕ꯭ꯂꯦꯁꯤꯡꯗꯨꯣ ꯁꯠ ꯁꯠ ꯄꯥꯝꯕ ꯑꯗꯨꯒ ꯑꯗꯨ ꯕ꯭ꯂꯦꯁꯤꯡꯗꯤ ꯇꯞꯅ ꯇꯞꯅ ꯂꯥꯛꯄꯅꯦ ꯍꯧꯖꯤꯛ ꯊꯨ ꯊꯨꯅ ꯂꯥꯛꯄꯁꯤꯡꯗꯨ ꯕ꯭ꯂꯤꯁꯤꯡ ꯅꯠꯇꯦ
ꯑꯣꯦꯉꯥꯏ ꯇꯥꯔꯅꯤ
ꯎꯝ ꯀꯔꯤ ꯍꯥꯏꯁꯤꯔꯥ ꯍꯧꯖꯤꯛ ꯍꯧꯖꯤꯛ ꯑꯗꯨꯝ ꯂꯥꯛꯄꯗꯤ
ꯀꯥꯏꯚꯥꯏꯇ꯭ꯔꯥ
ꯂꯥꯁꯇꯤꯡ ꯑꯣꯏꯗ꯭ꯔꯦꯕ
ꯅ ꯅꯣꯅ ꯑꯗꯨ ꯅꯠꯇꯦ
ꯑꯗꯨꯗꯤ
ꯍꯟꯗꯛ ꯍꯟꯗꯛ ꯂꯥꯛꯄꯗꯤ ꯃꯇꯝꯒꯤ ꯆꯠꯅꯕ ꯍꯥꯏꯕꯗꯤ ꯃꯇꯝ ꯑꯕꯠꯇ꯭ꯔꯦ ꯑꯁꯍꯥꯏ ꯏꯇꯔꯦ ꯌꯥꯔꯦ
ꯍ ꯎ ꯅꯪꯒꯤ ꯚꯤꯗꯤꯑꯣꯗ ꯑꯗꯨꯝ ꯈꯜꯂꯒꯅꯣ ꯎꯝ
ꯑꯣꯐ ꯈꯪꯒꯅꯨ
ꯑꯩꯉꯣꯟꯗ ꯌꯥꯎꯔꯤ
ꯂꯧꯊꯣꯛꯈ꯭ꯔꯣ ꯑꯩ ꯀ꯭ꯔꯤ ꯍꯥꯏꯕ꯭ꯔꯥꯁꯨ ꯈꯪꯗꯦ ꯂꯥꯁꯇ ꯑꯩꯈꯣꯏꯒꯤ ꯂꯣꯏ ꯉꯥꯡꯕꯗꯣ
ꯎꯝ ꯃꯟꯕ ꯋꯥ ꯐ
ꯑ
ꯅꯪꯅ ꯍꯥꯏꯕꯤꯒꯦ ꯈꯪꯉꯦ ꯏꯗꯤ ꯑꯁꯤ ꯑꯗꯨꯁꯨ ꯅꯪꯅꯤ ꯍꯥꯏꯕꯗꯨꯣ ꯈꯪꯗꯦ ꯅꯪꯅ ꯍꯥꯏꯕꯒꯦ ꯈꯪꯕꯅꯦꯍ ꯉꯍꯥꯟ
ꯑꯥ
ꯅꯪ ꯅꯪꯅ ꯑꯩꯅꯤ ꯅꯪꯅ ꯑꯩꯅꯤ ꯍꯥꯏꯗꯤ ꯈꯪꯅꯤꯡꯤ
ꯑꯩꯒ ꯍꯥꯟꯅ ꯐꯣꯟ ꯇꯧꯅꯕꯁꯤꯡꯗꯤ ꯑꯗꯨꯒꯤꯗꯨꯗꯣ ꯂꯥꯛꯄꯗꯒꯤ ꯅꯪꯅꯤ ꯀꯣꯟ ꯅꯪꯅꯤ ꯀꯍꯥꯟ ꯇ ꯆꯔꯅꯦ ꯍꯥꯏꯅꯦꯔꯠꯇꯦ ꯍꯥꯏꯕ
ꯀꯥꯟꯃꯔꯗ ꯀꯦ ꯃꯣꯏꯁꯦ ꯐꯖꯅꯗꯤ ꯇꯥꯕ ꯃꯥꯜꯂꯀꯦ ꯑꯩꯈꯣꯏꯒꯤ ꯑꯗꯨꯃꯥꯏꯅ ꯇꯧꯕꯁꯦ
ꯍꯣꯏ ꯇꯥꯏꯌꯦꯒ
ꯑꯃꯦ ꯃꯤ ꯈꯔꯗꯤ ꯂꯞ ꯏꯁꯇꯣꯔꯤ ꯍꯥꯏꯕꯁꯨ ꯂꯩꯔꯝꯒꯨꯅꯤ ꯑꯗꯨ ꯑꯗꯨꯒꯨꯝꯕꯗꯨ ꯇꯥꯔꯒ ꯅꯣꯛꯂꯝꯝꯒꯅꯤ ꯃꯣꯏꯗꯣ
ꯂꯞ ꯏꯁꯇꯣꯔꯤ ꯀꯣ
ꯎꯝ
ꯄꯨꯡ ꯑꯌꯨꯛꯇꯤ ꯄꯨꯡ ꯀꯌꯥꯗ ꯍꯧꯒꯠꯈ꯭ꯔꯣ
ꯎ ꯍꯥꯏꯅꯤꯗꯤ ꯊꯦꯡꯃꯒꯦ
ꯌꯥꯝ ꯊꯦꯡ ꯊꯦꯡꯅ ꯅꯤꯡꯁꯤꯡꯗꯨꯅ ꯀꯃꯥꯏꯅ ꯌꯥꯝ ꯊꯦꯡ ꯊꯦꯡꯅ ꯍꯕ
ꯐꯥꯒꯤꯅꯦ ꯊꯦꯡꯗꯦ ꯍꯦꯛꯛꯇꯗꯔꯥ
ꯅꯨꯄꯤ ꯃꯆꯥꯗꯤ ꯉꯟ ꯉꯟꯅ ꯍꯧꯒꯠꯀꯗꯕꯅꯤꯍꯩ
ꯍꯗ
ꯍꯣꯏ ꯆꯨꯝꯃꯤ ꯑꯩꯁꯨ ꯌꯥꯝ ꯉꯟꯅ ꯍꯧꯒꯠꯇꯦ ꯍꯥꯏꯕ
ꯍꯒꯗꯦ ꯏꯠꯇ ꯍꯒꯗꯦꯦ ꯅꯣ ꯑꯦꯇ ꯅ ꯇꯦꯀ꯭ꯦꯔꯥ ꯑꯩꯒꯤ ꯃꯤꯠ ꯄꯥꯡꯕꯗꯨꯣ ꯄꯨꯡ ꯃꯉꯥ ꯑꯗꯨꯋꯥꯏꯗ ꯄꯥꯡꯊꯣꯛꯣꯔꯒꯅꯤ ꯑꯗꯨꯗꯒꯤ ꯄꯨꯝꯕ ꯌꯥꯔꯣꯏ ꯐꯣꯟ ꯈꯔ ꯌꯦꯡꯒꯅꯤ ꯃꯨꯚꯤ ꯈꯔ ꯐꯦꯁꯕꯨꯛꯀꯤ ꯐꯦꯁꯕꯨꯛꯀꯤ ꯚꯤꯗꯤꯑꯣꯗ ꯌꯦꯡ ꯕꯨ ꯌꯥꯝ ꯅꯨꯡꯉꯥꯏꯔꯦ ꯑꯗꯨꯒꯤ ꯐꯦꯁꯕꯨꯛꯀꯤ ꯚꯤꯗꯤꯑꯣ ꯈꯔ ꯌꯦꯡꯒꯅꯤ ꯎꯝ ꯎꯝ ꯑꯗꯨꯒ ꯑꯃꯨꯛ ꯇꯨꯝꯊꯣꯛꯈꯤꯅꯤ ꯇꯨꯝꯊꯑꯒ ꯑꯃꯨꯛ ꯍꯧꯒꯠꯈꯤꯅꯤ ꯇ ꯇꯋꯦ
ꯆꯥꯛ ꯏꯟꯖꯥꯡ ꯊꯣꯡꯈ꯭ꯔꯅꯤ
ꯍꯣꯏ ꯃꯣꯔꯅꯤꯡꯗ ꯄꯥꯔꯠ ꯑꯅꯤꯅꯦ ꯑꯩ ꯇꯨꯝꯕ
ꯑ
ꯑꯗꯨꯀꯦ ꯌꯨꯝꯗ ꯂꯩꯔꯗꯤ ꯑꯦ ꯐꯥꯏꯚ ꯁꯤꯛꯁꯇ ꯊꯦꯡꯅꯦ ꯍꯒꯂꯗꯦꯅ ꯏꯃꯥꯅꯦ ꯑ ꯍꯥꯎꯔ ꯀ ꯊ ꯀ ꯏꯆꯦꯅ ꯆꯥꯛ ꯏꯟꯁꯥꯡ ꯊꯣꯡꯕꯤꯔꯗꯤ ꯑꯗꯨꯨꯝ ꯇꯨꯝꯃꯤꯗ ꯄꯨꯡ ꯁꯚꯦꯟ ꯁꯚꯦꯟ ꯐꯥꯎꯕꯗꯤ ꯑꯗꯨꯝ ꯇꯨꯝꯃꯦ
ꯅꯈꯣꯏ ꯅꯆꯤꯗꯤ ꯆꯍꯤꯨ ꯀꯌꯥ ꯁꯨꯔꯒꯦ
ꯆꯀꯣ ꯑ ꯑ ꯅꯪ ꯉꯥꯏꯈꯣ ꯃꯥ ꯌꯨꯝ ꯄꯥꯟꯈ꯭ꯔꯦ
ꯑꯗꯨꯝ ꯄꯥꯟꯈ꯭ꯔꯦ
ꯑꯥ ꯌꯨꯝ ꯄꯥꯜꯂꯒ ꯑꯩꯈꯣꯏꯗ ꯑꯃꯨꯛ ꯂꯩꯕꯀꯣ ꯃꯆꯥ ꯑꯅꯤ ꯁꯨꯈ꯭ꯔꯦ ꯍꯥꯏꯕꯗꯤ ꯑꯩꯈꯣꯏꯗ ꯂꯩꯔꯤ ꯂꯩꯅꯤꯗꯅꯦ ꯂꯩ ꯃꯊꯪ ꯀꯦꯀꯗ ꯂꯤꯕꯤꯔꯒ ꯋꯥꯔꯤꯁꯦ ꯁꯥꯡꯉꯅꯤ
ꯑꯔꯅꯦ ꯑꯣꯈꯤ
ꯍꯣꯏꯗꯣ ꯅꯨꯄꯥ ꯂꯩꯇꯕꯒꯤꯀꯣ ꯑꯃ ꯂꯩꯕꯗ ꯑꯩꯈꯣꯏꯒꯤꯕꯨꯡ ꯈ꯭ꯋꯥꯏꯗꯒꯤ ꯑꯍꯟ ꯑꯃ ꯂꯩꯕꯗꯣ ꯑꯃꯨꯛ ꯀꯔꯤꯔꯥꯛ ꯎꯈ꯭ꯔꯨꯜ ꯁꯥꯏꯠꯇ ꯑꯦꯛꯁꯤꯗꯦꯟ ꯊꯣꯛꯄꯗꯒꯤ ꯑꯃꯨꯛ ꯂꯩꯇꯕꯀꯣ ꯂꯩꯈꯤ ꯀꯗꯕ ꯇꯨꯡ ꯍꯦ
ꯌꫭꯒꯤ
ꯑꯩꯅ ꯀꯣꯂꯦꯖ ꯀꯥꯔꯒ ꯃꯄꯥꯟꯗ ꯆꯠꯂꯦ ꯑꯗ ꯍꯥꯏꯕꯗꯤ ꯃꯄꯥꯟꯗ ꯍꯥꯏꯕꯗꯤ ꯎ ꯌꯨꯝꯗꯒꯤ ꯂꯩꯗꯅ ꯁꯨꯝ ꯆꯠꯂꯦ ꯑꯗꯨ ꯑꯗꯨꯒ ꯑꯩꯈꯣꯏ ꯏꯆꯦꯒꯤ ꯅꯨꯄꯥꯍꯣꯏꯗꯁꯨ ꯅꯨꯄꯥ ꯌꯥꯝꯕꯅꯤꯅꯀꯣ
ꯎꯝ ꯃꯥ ꯅꯪ ꯅꯨꯄꯥ ꯐꯖꯕ ꯄꯩꯁꯥ ꯄꯥꯏꯕꯒꯤ ꯅꯨꯄꯥ ꯌꯥꯝ ꯒ꯭ꯌꯥꯟ ꯇꯥꯕ ꯑꯃ ꯐꯪꯂꯈꯅꯤ ꯅꯪ
ꯌꯦꯁ ꯇꯅꯤꯗꯤꯦ
ꯅꯨꯄꯥ ꯐꯖꯕ ꯁꯛ ꯐꯖꯕ ꯁ ꯀꯥꯏꯕꯅ ꯃꯥ ꯑꯃ ꯐꯪꯒꯅꯤ ꯋꯥꯈꯪ ꯋꯥꯜ
ꯁꯦ ꯑꯣꯏꯗꯕꯅꯤ ꯄꯥꯝꯖꯗ꯭ꯔꯦ ꯍꯣꯏꯗꯤ ꯌꯨꯝꯒ ꯄꯥꯅꯤꯡꯗ꯭ꯔꯦ
ꯌꯨꯝ ꯄꯥꯟꯗ꯭ꯔꯗꯤ ꯅꯪ ꯀꯅꯥꯅ ꯌꯦꯡꯕꯤꯒꯅꯤ ꯍꯌꯦꯡ ꯀꯣꯟꯅ
ꯏꯆꯦ ꯍꯣꯏ ꯂꯏꯅ
ꯏꯆꯦ ꯑꯩꯈꯣꯏ ꯍꯥꯏꯔꯁꯨ ꯌꯦꯡꯗꯝꯕꯅꯤ ꯀꯜ ꯃꯤꯁꯤꯡꯁꯤ ꯑꯍꯟ ꯑꯣꯏꯔꯛꯑꯗꯤ
ꯏꯆꯦꯒꯤ ꯃꯆꯥ ꯃꯁꯨ ꯌꯥꯝ ꯂꯩꯅ
ꯎꯝ
ꯃꯣꯏꯅ ꯑꯃꯨꯛ ꯌꯦꯡꯕꯤꯗ꯭ꯔꯗꯤ ꯀꯔꯤ ꯃꯣꯏꯅ ꯌꯦꯡꯕꯤꯗ꯭ꯔꯒꯦ ꯀꯥꯟꯗꯦ ꯎ ꯃꯣꯏꯒꯤ ꯑꯩꯈꯣꯏꯗ ꯃꯣꯏꯁꯨ ꯂꯥꯏꯅꯤꯡꯉꯥꯏ ꯌꯨꯝ ꯁꯥꯕꯤꯔꯒ ꯑꯩꯉꯣꯟꯗ ꯌꯦꯡꯕꯤꯗꯗꯤꯝ ꯃꯣꯏꯒꯤ ꯑꯩ ꯃꯣꯏꯅ ꯐꯖꯅ ꯕꯨꯠ ꯁꯥꯔꯒ ꯑꯩ ꯁꯤꯔꯁꯨ ꯃꯣꯏꯗ ꯐꯖꯅ ꯀꯩꯅꯣ ꯇꯧꯒꯅꯤ
ꯎꯝ
ꯅꯊꯟꯗ ꯆꯠꯄ꯭ꯔꯣ ꯆꯤꯔꯥꯎ ꯆꯤꯡ ꯀꯥꯕꯗ
ꯏꯊꯟꯇꯒ ꯃꯥꯏꯅ ꯆꯠꯅꯤꯒꯤꯑ ꯏꯃꯥꯟꯅꯕꯤ ꯑꯩꯒꯤ ꯀꯖꯤꯟ ꯑꯃ ꯑꯩꯒꯤ ꯃꯔꯨꯞ ꯑꯃ ꯍꯣꯃꯨ ꯑꯃ
ꯎꯃꯣꯁꯨ ꯇꯤꯟꯅꯅꯕ ꯂꫭꯏ ꯀ ꯇꯤꯟꯅꯕ ꯅꯨꯡꯉꯥꯏꯕ꯭ꯔꯣ ꯃꯣꯁꯤꯡꯗꯣ
ꯍꯣꯏ ꯅꯨꯡꯉꯥꯏꯇ꯭ꯔꯗꯤ ꯑꯩꯈꯣꯏ ꯅꯨꯄꯤꯗꯒꯤ ꯍꯦꯜꯂꯦ ꯃꯣꯏꯗꯣ ꯃꯣꯏꯒꯤ ꯋꯥꯈꯜꯂꯣꯟꯕꯗꯣ ꯑꯥ ꯕꯥꯗꯤꯗ ꯈꯛ ꯅꯨꯄꯥ ꯑꯣꯏꯕꯅꯦ ꯃꯥꯒꯤ ꯆꯥꯕ ꯆꯠꯄ ꯀꯔꯤꯒꯨꯝꯕꯗ ꯄꯨꯔꯥ ꯅꯨꯄꯤꯅꯦ ꯑꯩꯈꯣꯏꯗꯒꯤ ꯍꯦꯟꯅ ꯇꯧꯕꯅꯦ
ꯑꯣ